ꯑꯩꯁꯦ ꯍꯧꯖꯤꯛꯇꯣ ꯌꯥꯗꯕꯒꯤꯅꯦ ꯑꯩꯒꯤ ꯐꯣꯟꯁꯦ ꯌꯥꯔꯨꯗꯕꯩ ꯉꯥꯏꯍꯥꯛ ꯂꯩꯔꯨꯗꯅ ꯑꯩꯅ ꯅꯪꯁꯨ ꯋꯥꯔꯤ ꯁꯥꯟꯅꯗꯕ ꯀꯨꯏꯔꯦ ꯋꯥꯔꯤ ꯑꯝꯇ ꯍꯅꯒꯦꯅ ꯇꯧꯕꯁꯦ ꯍꯦꯛ ꯌꯥꯗ꯭ꯔꯦ ꯇꯧꯔꯤꯁꯦ
ꯍꯣꯏ ꯕꯦꯔꯥ ꯌꯥꯝ ꯀꯥꯍꯜꯂꯦ ꯍꯥꯏꯕ ꯈꯪꯕ꯭ꯔꯥ
ꯎꯝ ꯑꯗꯨ ꯅꯪ ꯀꯩꯇꯧꯔꯤꯅꯣ
ꯑꯩ ꯍꯧꯖꯤꯛ ꯐꯃꯨꯡꯗ ꯂꯣꯡꯅ ꯇꯥꯔꯦ
ꯑꯣ ꯆꯥꯛꯇꯤ ꯆꯥꯔꯕ꯭ꯔꯥ
ꯂꯥꯛꯇꯣ ꯆꯥꯔꯦ ꯉꯁꯤꯗꯣ ꯑꯩꯈꯣꯏꯗꯤ ꯁꯒꯣꯜ ꯁꯦꯟꯗꯣ ꯉꯥꯏ ꯍꯦꯂꯦꯕ
ꯑꯣ ꯉꯥ ꯆꯥꯗꯦꯕ ꯁꯒꯣꯜꯁꯦꯟꯁꯦ
ꯑꯍꯣꯏꯌꯦ ꯑꯗꯨꯅꯅꯦ ꯉꯁꯥꯏꯌꯨꯛꯇ ꯍꯋꯥꯏ ꯊꯣꯡꯉꯦꯕ ꯍꯋꯥꯏ ꯇꯣꯡꯕꯗꯣ ꯑꯩꯈꯣꯏ ꯃꯥꯗꯣ ꯑꯌꯨꯛꯇ ꯆꯥꯛ ꯆꯥꯗ꯭ꯔꯦꯕ ꯌꯨꯝꯗ ꯑꯩꯈꯣꯏꯕꯨ ꯍꯣꯏꯗ ꯑꯣꯏꯅ ꯆꯥꯈ꯭ꯔꯦꯕ ꯃꯥꯗꯣ
ꯑꯥ
ꯑꯗꯨꯅꯅꯦ ꯑꯗꯨ ꯂꯩꯕꯗꯨꯒ ꯑꯗꯒꯤ ꯅꯨꯃꯤꯗꯥꯡꯗꯣ ꯀꯥꯡꯉꯧ ꯑꯃ ꯉꯧꯔꯦ ꯑꯗꯨꯒ ꯆꯝꯐꯨꯠ ꯑꯃ ꯐꯨꯠꯂꯦ ꯗ ꯑꯩꯈꯣꯏꯕꯥꯗꯤ ꯇꯟ ꯆꯥꯏꯌꯦꯕ ꯇꯟ ꯑꯣꯏꯅ ꯅꯨꯃꯤꯗꯥꯡꯁꯦ ꯑꯗꯨꯄ ꯃꯥꯏ ꯇꯟ ꯈꯔ ꯍꯧꯔꯦ ꯑꯣ ꯑꯩꯈꯣꯏꯅꯁꯨ ꯑꯩꯈꯣꯏ ꯆꯥꯛ ꯇꯟꯁꯨ ꯆꯥꯕ ꯌꯥꯎꯔꯦ ꯑꯗꯒꯤ ꯆꯥꯛꯁꯨ ꯆꯥꯕ ꯌꯥꯎꯔꯦ ꯑꯗꯨꯃꯥꯏꯅ ꯇꯧꯔꯒꯅꯦ ꯆꯥꯈ꯭ꯔꯦ ꯍꯥꯏꯕ ꯉꯁꯤꯗꯣ ꯅꯪꯗꯤ ꯀꯩ ꯆꯥꯔꯝꯃꯣ
ꯑꯣ ꯍꯥꯎꯅꯤꯅꯦ ꯅꯪ ꯇꯟꯗꯣ ꯑꯗꯨꯝ ꯆꯥꯗꯕ ꯀꯨꯏꯔꯦ ꯑꯩꯈꯣꯏꯗꯤ ꯇꯟꯗꯣ ꯄꯥꯛꯅ ꯄꯥꯝꯅꯗꯕꯒꯤꯅꯦ ꯇꯟꯁꯦ ꯆꯥꯗꯕꯁꯦ ꯌꯥꯝꯅ ꯀꯨꯏꯔꯦ ꯑꯗꯨꯏꯗꯣ ꯑꯩꯈꯣꯏꯗꯤ ꯀꯩꯅꯣꯁꯦ ꯑꯩꯈꯣꯏꯗꯤ ꯆꯝꯊꯣꯏꯅ ꯆꯥꯏꯌꯦ ꯑꯩꯈꯣꯏ ꯆꯦꯗꯣ ꯑꯗꯨ ꯃꯥꯗꯤ ꯑꯉꯥꯡ ꯎꯅꯕ ꯀꯨꯏꯗ꯭ꯔꯤꯑꯕ ꯑꯗꯨꯏꯗꯨꯏ ꯃꯥꯗꯤ ꯑꯆꯝꯕ ꯑꯣꯏꯅ ꯆꯥꯎꯋꯣꯅ ꯍꯥꯏꯕꯗꯣ ꯊꯥꯁꯦ ꯑꯅꯤ ꯐꯥꯗ꯭ꯔꯤꯕ ꯑꯗꯨꯏꯗꯨꯒꯤ ꯑꯆꯝꯕ ꯆꯥꯕꯅ ꯐꯩ ꯍꯥꯏꯕꯁꯤꯒꯤ ꯑꯆꯝꯕꯁꯦ ꯆꯕꯁꯤꯗꯅꯦ ꯑꯩꯈꯣꯏꯁꯨ ꯑꯗꯨꯝ ꯆꯥꯃꯤꯟꯅꯔꯕꯅꯤꯅ ꯆꯥꯔꯦ ꯑꯌꯥꯝꯕꯅ ꯆꯝꯊꯣꯡ ꯆꯥꯔꯦ ꯊꯥꯏꯅꯗꯤ ꯊꯥꯏꯅ ꯍꯥꯏꯗꯤ ꯑꯗꯨꯝ ꯑꯩꯅ ꯈꯪꯉꯛꯄꯗꯒꯤꯀꯣ ꯑꯩꯈꯣꯏꯗꯤꯅꯦ ꯑꯌꯥꯝꯕꯅ ꯌꯨꯝ ꯇꯥꯡꯁꯦ ꯁꯤꯁꯤꯅ ꯑꯗꯨꯝ ꯏꯔꯣꯟꯕꯁꯦ ꯆꯥꯅꯩꯌꯦꯕ ꯍꯥꯏꯗꯤ ꯆꯥꯗ ꯌꯥꯗꯦ ꯍꯥꯏꯕꯕꯨꯗꯤ ꯂꯩꯕ ꯅꯠꯇꯕ ꯑꯗꯨꯁꯨ ꯁꯨꯝ ꯑꯌꯨꯛ ꯁꯤꯗꯗꯤ ꯏꯔꯣꯟꯕꯁꯦ ꯄꯥꯛꯅ ꯆꯥꯟꯅꯗꯦꯕ ꯑꯗꯨꯏꯗꯨꯒ ꯅꯨꯡꯗꯥꯡꯗꯗꯤ ꯑꯌꯨꯛꯁꯤꯅ ꯑꯊꯣꯡꯕꯒꯨꯝꯕ ꯀꯩꯒꯨꯝꯕ ꯆꯥꯔꯒ ꯅꯨꯡꯗꯥꯡꯁꯤꯅ ꯏꯔꯣꯟꯕꯁ ꯑꯗꯨꯨꯃꯥꯏꯅ ꯁꯨꯝ ꯍꯥꯏꯔꯞ ꯆꯥꯟꯅꯩꯌꯦꯕ ꯑꯗꯣ ꯍꯧꯖꯤꯛꯇꯤ ꯑꯗꯨꯝ ꯅꯨꯡꯗꯥꯡꯁꯨ ꯑꯌꯥꯝꯕꯅ ꯊꯣꯡꯉꯦ ꯏꯔꯣꯝꯕꯕꯨ ꯄꯥꯛꯅ ꯆꯥꯗ꯭ꯔꯦ ꯑꯆꯝꯕ ꯑꯣꯏꯅ ꯆꯥꯔꯦ ꯑꯗꯨꯒ ꯁꯤꯗꯤ ꯀꯩꯅꯣꯒ ꯁꯦꯕꯣꯠꯅꯦ ꯑꯗꯨꯗꯨꯒ ꯍꯋꯥꯏ ꯑꯁꯥꯡꯕꯤꯅꯦ ꯇꯧꯔꯒ ꯊꯣꯡꯉꯦ ꯍꯥꯎꯋꯦ ꯄꯣꯔꯣꯛ ꯑꯃ ꯃꯦꯠꯂꯦ ꯊꯥꯡꯖꯤꯟꯒ ꯇꯧꯔꯒ ꯊꯕꯤꯒ ꯇꯧꯔꯒ ꯆꯥꯏꯌꯦ ꯍꯥꯎꯋꯦ ꯌꯥꯝꯅ
ꯑꯩꯁꯨꯅꯦ ꯊꯥꯡꯖꯤꯡꯗꯣ ꯃꯣꯔꯣꯛꯀꯇꯅꯦ ꯐꯖꯅ ꯃꯦꯠꯂꯒꯅꯦ ꯆꯥꯅꯤꯡꯉꯦ ꯍꯥꯏꯕ ꯑꯗꯣ ꯑꯩꯈꯣꯏ ꯃꯥꯅꯅꯦ ꯉꯁ ꯊꯥꯡꯖꯤꯡꯗꯣ ꯄꯨꯔꯛꯑꯦ ꯑꯗꯨꯅꯦ ꯍꯌꯦꯡ ꯑꯃꯝꯇ ꯃꯦꯠꯂꯒ ꯆꯥꯒꯦ ꯈꯜꯂꯤꯕꯅꯤ
ꯆꯥꯎ ꯆꯥꯎ ꯊꯥꯡꯖꯤꯡꯁꯨ ꯌꯥꯝ ꯍꯥꯎꯋꯦ ꯍꯥꯏꯍꯥꯟꯕ ꯊꯥꯡꯖꯤꯡꯁꯤꯗꯤ ꯑ ꯑ ꯀꯩꯅꯣꯕꯨ ꯇꯧꯔꯁꯨ ꯏꯔꯣꯝꯕꯕꯨ ꯇꯧꯔꯁꯨ ꯑꯗꯩꯗꯤ ꯑ ꯃꯣꯔꯣꯛ ꯃꯦꯄꯨꯕꯨ ꯑꯣꯏꯔꯁꯨ ꯑꯗꯩ ꯊꯣꯡꯕꯁꯨ ꯍꯥꯎꯇꯅꯦ ꯃꯥꯗꯤ ꯑꯗꯨꯝ ꯑꯗꯨꯃꯥꯏꯅ ꯇꯧꯋꯦ ꯍꯥꯏꯕ ꯊꯥꯡꯖꯤꯡꯁꯤ ꯌꯥꯝ ꯍꯥꯎꯋꯦ
ꯍꯣꯏ ꯑꯗꯨꯝ ꯅ ꯃꯥꯥꯁꯦ ꯈꯪꯗꯗ ꯏ ꯄꯛꯇ ꯄꯛꯆꯩꯌꯦꯕ ꯑꯗꯨꯝꯅꯦ ꯆꯥꯕꯁ ꯌꯥꯝꯅ ꯅꯨꯡꯉꯥꯏꯇ꯭ꯔꯣ
ꯍꯣꯏꯌꯦ ꯃꯍꯥꯎ ꯑꯃ ꯃꯥꯒꯤꯁꯦ ꯍꯥꯏꯗꯤ ꯀꯩꯁꯨ ꯂꯩꯕꯗꯤ ꯅꯠꯇꯦꯕ ꯃꯥꯁꯦ ꯑꯗꯨꯏꯁꯨ ꯃꯍꯥꯎ ꯑꯃ ꯊꯣꯛꯍꯟꯕꯒꯤ ꯎꯝ ꯈꯪꯗꯦ ꯀꯩ ꯍꯥꯏꯅꯤ ꯀꯃꯥꯏꯅ ꯍꯥꯏꯗꯣꯏꯅꯣ ꯈꯪꯗꯦ ꯃꯍꯥꯎ ꯑꯃ ꯊꯣꯛꯑꯒ ꯍꯥꯎꯍꯜꯂꯦꯕ
ꯍꯣꯏꯌꯦ
ꯑꯗꯨ
ꯅꯪꯕꯨ ꯍꯧꯖꯤꯛꯀꯥꯟꯁꯤꯕꯨ ꯀꯃꯥꯏ ꯀꯃꯥꯏ ꯇꯧꯔꯤꯒꯦ
ꯑꯩꯁꯦ ꯍꯧꯖꯤꯛꯀꯥꯟꯁꯦ ꯑ ꯊꯕꯛꯁꯦ ꯁꯤ ꯇꯧꯔꯤ ꯍꯥꯏꯕꯁꯤꯃꯗꯤ ꯂꯩꯇꯦꯕ ꯑꯗꯨꯔꯁꯨ ꯑꯩꯅ ꯊꯕꯛꯁꯦ ꯇꯧꯕ ꯍꯥꯏꯔꯗꯤ ꯏꯆꯦ ꯌꯥꯍꯧꯕ ꯑꯗꯩ ꯍꯥꯏꯔꯕꯗ ꯇꯨꯝ ꯍꯧꯒꯠꯂꯛꯑꯅꯤ ꯑꯗꯨꯒ ꯆꯥ ꯀꯩ ꯀꯩ ꯉꯥꯏꯍꯥꯛ ꯊꯛꯇꯣꯛꯑꯅꯤ ꯑꯗꯣ ꯑꯩꯈꯣꯏꯗꯤ ꯑꯉꯥꯡꯁꯦ ꯑꯗꯨꯝ ꯅꯨꯡꯗꯥꯡꯗꯣ ꯀꯞꯄ ꯌꯥꯎꯕꯒꯤ ꯑꯌꯥꯝꯕꯅꯗꯤ ꯊꯦꯡꯅ ꯍꯧꯒꯠꯂꯦꯕ ꯑꯗꯨꯗꯨꯅ ꯆꯥ ꯊꯛꯄꯁꯦꯈꯤꯇꯪ ꯑꯣꯏꯗ꯭ꯣꯏꯅꯦꯕ ꯆꯥꯛꯁꯦ ꯆꯥꯕ ꯃꯇꯝ ꯍꯦꯛꯇ ꯇꯥꯗꯣꯏꯅꯦꯕ ꯑꯗꯨꯏ ꯆꯥꯛ ꯆꯥ ꯊꯛ ꯈꯔ ꯉꯟꯅ ꯍꯧꯒꯠꯂꯒꯅ ꯆꯥ ꯊꯛꯑꯦ ꯅꯠꯇ꯭ꯔꯒꯅ ꯀꯩꯅꯣ ꯇꯧꯔꯦ ꯎꯝ ꯆꯥꯛ ꯆꯥꯔꯅꯤ ꯑꯗꯨꯒ ꯉꯥꯏꯍꯥꯛ ꯑꯃꯨꯛ ꯂꯩꯔꯅꯤ ꯐꯣꯟ ꯑꯃꯨꯛ ꯌꯦꯡꯉꯅꯤ ꯉꯥꯡꯒ ꯉꯥꯏꯍꯥꯛ ꯑꯃꯨꯛ ꯂꯩꯔꯅꯤ ꯀꯩꯗ ꯑꯃꯨꯛ ꯇꯧꯔꯅꯤ ꯑꯉꯥꯡ ꯂꯨꯆꯕ ꯑꯃꯨꯛ ꯉꯥꯏꯍꯥꯛ ꯑꯃꯨꯛ ꯌꯦꯡꯅꯤ ꯑꯗꯨꯝ ꯃꯥꯏꯅ ꯄꯪꯪꯂꯩ ꯂꯩ ꯍꯥꯏꯇꯥꯔꯦ ꯑꯉꯥꯡꯒ ꯈꯔ ꯂꯩ ꯑꯗꯩꯗꯤ ꯅꯨꯡꯗꯥꯡ ꯋꯥꯏꯔꯝꯒꯤ ꯊꯕꯛ ꯏꯪꯈꯥꯡ ꯈꯔ ꯂꯣꯏꯁꯤꯟ ꯑꯗꯨꯃꯥꯏꯅ ꯇꯧꯔꯒ ꯂꯩꯒ ꯑꯁ ꯑꯩꯈꯣꯏꯁꯦ ꯂꯝꯕꯤ ꯃꯄꯥꯟꯁꯨ ꯑꯣꯏꯕ ꯑꯩꯈꯣꯏ ꯌꯨꯝꯁꯦ ꯑꯗꯨꯅꯅꯦ ꯒꯥꯔꯤ ꯃꯈꯣꯟꯜꯁꯦ ꯌꯥꯝ ꯇꯥꯏꯅꯦ ꯇꯧꯔꯤꯁꯦ ꯒꯔꯤꯃꯈꯣꯟ ꯇꯥꯕꯁꯤ ꯅꯨꯡꯉꯥꯏꯇꯕꯅꯦꯕ
ꯍꯣꯏ ꯑꯩꯈꯣꯏꯁꯨ ꯂꯝꯕꯤ ꯃꯄꯥꯟ ꯍꯥꯏꯗꯤ ꯑꯗꯨꯝ ꯑꯣꯏꯔꯦꯗꯅꯀꯣ ꯑꯗꯨꯅꯅꯦ ꯈꯪꯗꯦꯗ ꯀꯩꯅꯣꯗꯒ ꯁꯣꯔꯣꯛꯇꯒꯥꯡ ꯇꯥꯇꯥꯗ ꯆꯠꯂ ꯆꯠꯂꯁꯨꯅꯦ ꯑꯩꯈꯣꯏ ꯏꯃꯨꯡꯁꯦ ꯅꯤꯛꯄꯗꯧꯅ ꯈꯜꯂꯦ ꯍꯥꯏꯕ ꯋꯥꯈꯜꯁꯤꯗ
ꯍꯨꯏꯌꯦ ꯍꯨꯏ ꯇꯧꯕꯅꯦ ꯑꯩꯈꯣꯏꯗꯤ ꯅꯍꯥꯟ ꯑꯩꯈꯣꯏꯁꯦ ꯑꯩꯈꯣꯏ ꯄꯔꯦꯡꯁꯦ ꯀꯣꯏꯂꯥꯁ ꯊꯥꯈꯤꯕ ꯀꯨꯏꯗ꯭ꯔꯤꯕ
ꯑꯗꯨ ꯀꯨꯏꯗꯕꯁꯤꯗ ꯍꯧꯖꯤꯛꯇꯤ ꯃꯈꯣꯏꯂꯥꯁꯁꯨ ꯆꯦꯛꯀꯤꯗꯣ ꯑꯣꯏꯅ ꯊꯥꯕꯤꯗꯣ ꯑꯗꯨꯃꯥꯏꯅ ꯇꯧꯋꯦꯕ ꯑꯗ ꯆꯦꯛꯀꯤ ꯊꯥꯕꯁꯤꯗꯅꯦ ꯑ ꯀꯨꯏꯗꯔ꯭ꯤ ꯀꯟꯁꯤꯗ ꯑꯩꯈꯣꯏ ꯃꯄꯥꯁꯤꯗ ꯒꯥꯔꯤ ꯑꯆꯧꯕ ꯑꯃ ꯈꯥꯝꯖꯤꯜꯂꯝꯗꯅ ꯀꯥꯁꯦ ꯈꯔ ꯀꯥꯏꯔꯦꯕ ꯀꯨꯊꯔꯦꯕ ꯃꯄꯥꯁꯦ ꯑꯗꯨꯗꯨꯒꯤꯅꯦ ꯁꯥꯎꯗꯤ ꯁꯥꯎꯅꯤꯡꯉꯒ ꯁꯥꯎꯕꯁꯨ ꯌꯥꯏ ꯍꯥꯏꯗꯤ ꯂꯝꯕꯤꯅꯤꯅ ꯆꯠꯐꯝ ꯊꯣꯛꯏꯕ ꯆꯠꯆꯔꯤꯕ ꯑꯗꯨꯁꯨ ꯃꯤ ꯁꯦꯝꯕꯗꯣ ꯍꯧꯕꯗ ꯉꯥꯏꯩ ꯆꯠꯍꯟꯅꯤꯡ ꯍꯥꯏꯗꯤ ꯊꯥꯠꯆꯤꯜꯂꯒ ꯊꯝꯃꯤꯅꯤꯀꯣ ꯑꯗꯨꯁꯨ ꯑꯗꯨꯝ ꯑꯣꯏꯅ ꯆꯠꯁꯤꯜꯂꯦ ꯆꯠꯁꯤꯜꯂꯕꯅꯤꯅ ꯃꯄꯥꯁꯤ ꯈꯤꯇꯪ ꯀꯥꯏꯔꯞ ꯇꯧꯔꯒ ꯀꯨꯊꯔꯦꯕ ꯑꯁꯅꯥꯀꯂꯣꯝꯗ ꯈꯔ ꯑꯗꯣ ꯍꯌꯦꯡ ꯅꯣꯡꯁꯤꯡ ꯇꯥꯔꯀꯥꯟꯗꯗꯤ ꯃꯄꯥꯁꯤꯦ ꯇꯨꯡꯉꯒ ꯂꯩꯕꯤꯗꯣ ꯏꯁꯤꯡ ꯑꯗꯨꯃꯥꯏꯅ ꯇꯧꯔꯅꯦꯕ ꯑꯗꯨꯗꯨꯒꯤꯅꯦ ꯎ ꯒ꯭ꯌꯥꯟ ꯌꯥꯝ ꯇꯥꯃꯟꯗꯦꯅ ꯍꯥꯏꯅꯔꯤꯅꯦ ꯍꯥꯏꯕ ꯃꯌꯥꯝꯁꯤꯗ ꯑꯗꯨ ꯀꯅꯥꯅ ꯇꯧꯔꯝꯕꯅꯣ ꯈꯣꯠꯄꯅꯣꯗ ꯑꯃꯨꯛ ꯈꯪꯍꯧꯗ꯭ꯔꯕ ꯇꯧꯔꯤꯁꯦ
ꯍꯣꯏ ꯑꯁ ꯈꯤꯇꯪ ꯈꯤꯇꯪ ꯈꯟꯊꯕꯗꯤ ꯐꯕꯅꯦ
ꯄꯔꯦꯡꯁꯦ ꯂꯝꯕꯤꯁꯤꯦ ꯃꯤ ꯌꯥꯝ ꯆꯠꯂꯦ ꯍꯥꯏꯕ ꯘꯔꯤꯁꯤꯁꯨ ꯂꯦꯞꯇꯦ ꯍꯥꯏꯕ ꯒꯥꯔꯤꯁꯦ ꯉꯥꯏꯍꯥꯛ ꯂꯦꯞꯄꯒ ꯍꯥꯏꯁꯦ ꯑꯣꯏ ꯑꯣꯏꯗ꯭ꯔꯕ ꯋꯥꯅꯤ ꯁꯤꯣ ꯅ ꯑꯃꯃꯨ ꯆꯠꯂ ꯑꯃꯃꯨꯛ ꯆꯠꯅ ꯅꯨꯡꯗꯥꯡ ꯅꯨꯡꯊꯤꯟ ꯑꯍꯤꯡ ꯅꯨꯡꯊꯤꯟꯁꯤ ꯈꯥꯏꯗꯔꯦꯕ ꯂꯝꯕꯤ ꯆꯠꯄꯁꯦ ꯑꯗꯨꯏꯗꯨꯅꯅꯦ ꯍꯥꯏꯥꯏ ꯁꯥꯟꯅꯕꯁꯦ ꯁꯨꯝ ꯎꯝ ꯃꯈꯣꯟ ꯊꯣꯛꯑꯗꯤ ꯍꯥꯏꯗꯤ ꯇꯥꯐꯝ ꯈꯪꯗꯦꯗꯅ ꯅꯪꯁꯨ ꯑꯩꯁꯨ ꯅꯨꯡꯉꯥꯏꯇꯦꯕ ꯅꯪ ꯅꯨꯡꯉꯥꯏꯔꯝꯃꯣꯏꯗ꯭ꯔꯅ ꯑꯗꯨꯗꯨꯒꯤ ꯑꯩꯅ ꯅꯪꯉꯣꯟꯗ ꯐꯣꯟꯁꯦ ꯇꯧꯔꯛꯅꯤꯡ ꯇꯧꯔꯛꯅꯤꯡꯅ ꯁꯨꯝ ꯋꯥꯏ ꯁꯤꯅꯗꯕꯁꯨ ꯀꯨꯏꯔꯕꯅꯤꯅ ꯄꯥꯏꯁꯅꯥꯁꯦ ꯍ ꯏ ꯇꯣ ꯐꯠꯇ ꯂꯝꯕꯤꯁꯦ ꯑꯗꯨꯝ ꯆꯤꯜ ꯂꯩꯔꯕꯅꯤꯅꯅꯦ ꯍꯥꯏꯗ꯭ꯔꯕ ꯇꯧꯔꯤꯁꯦ ꯑꯗꯨ ꯅꯪꯕꯨ ꯅꯪꯅ ꯀꯃꯥꯏ ꯀꯃꯥꯏꯅ ꯇꯧꯔꯤ ꯅꯪꯕꯨ ꯅꯨꯡꯉꯥꯏꯔꯤꯕ꯭ꯔꯣ
ꯍꯣꯏ ꯑꯩꯗꯣ ꯑꯗꯨꯝ ꯈꯪꯗꯦ ꯂꯩ ꯅꯨꯡꯉꯥꯏꯔꯦ ꯅꯦ ꯑꯩꯈꯣꯏꯒꯤ ꯅꯥꯀꯟꯒꯤ ꯊꯪꯅꯕ ꯑꯆꯥꯥꯔꯒ ꯇꯧꯕ ꯏꯃꯨꯡꯗꯣ ꯑꯗꯨꯒꯤꯅꯦ ꯅꯦ ꯑꯃꯅꯦ ꯃꯥꯗꯣ ꯃꯁꯥꯗꯣ ꯂꯩꯍꯧꯗꯣ ꯁꯥꯕꯗꯨꯗꯅꯦ ꯃꯥꯅꯗꯤꯅꯦ ꯀꯩꯁꯨ ꯇꯧꯔꯣꯏꯗꯕꯣꯏ ꯁꯨꯝ ꯈꯟꯕꯖꯥꯠꯅꯦ ꯑꯗꯨꯅ ꯃꯥꯁꯦ ꯍꯤꯗꯥꯛꯁꯦ ꯑꯍꯥꯟꯕꯁꯦ ꯆꯥꯍꯧꯗꯗꯅꯅꯦ ꯍꯧꯗꯨꯅꯦ ꯂꯥꯏꯍꯧꯗꯣ ꯁꯥꯒꯠꯂꯒꯅꯦ ꯃꯈꯣꯛꯇ ꯍꯥꯏꯒꯠꯄꯤ ꯈꯤꯇꯅꯅꯦ ꯉꯔꯥꯡ ꯅꯍꯥꯟꯗꯒꯤꯩꯅꯦ ꯃꯌꯥꯝꯁꯦ ꯀꯣꯏꯁꯦꯟ ꯁꯦꯟꯅꯔꯤꯅꯦ ꯍꯥꯏꯕ
ꯑꯣ ꯅꯣꯏ ꯆꯦꯁꯦ
ꯅꯠꯇꯦ ꯑꯩꯈꯣꯏ ꯊꯪꯅꯕꯩ ꯅꯤꯅꯦ ꯑꯃ
ꯑꯣ ꯑꯣ ꯑꯣ ꯍꯣꯏꯅꯦ ꯂꯩꯍꯧ ꯁꯥꯕꯁꯤꯁꯨꯅꯦ ꯂꯨꯕꯅꯦ ꯍꯥꯏꯕ ꯂꯨꯕ ꯃꯥꯟꯗꯕꯤꯗ ꯍꯧꯖꯤꯛ ꯌꯦ ꯏꯕꯥꯅꯤ ꯋꯥꯏ ꯁꯤꯟꯅꯕꯁꯤꯗ ꯑꯩꯈꯣꯏ ꯄꯔꯡ ꯆꯠꯂꯤꯕ ꯒꯥꯔꯤ ꯃꯌꯥꯝꯁꯤꯅꯪꯁꯨ ꯇꯥꯔꯝꯅꯤ ꯃꯈꯣꯟꯁꯦ ꯅꯛꯁꯤꯗ ꯐꯝꯕꯁꯤꯗ ꯑꯣꯝ ꯀ ꯎꯝ
ꯍꯧꯖꯤꯛꯀꯤ ꯅꯤꯡꯉ ꯑꯗꯣ ꯅꯍꯥꯟꯁꯦ ꯑꯍꯥꯟꯕꯗꯅꯦ ꯑꯩꯈꯣꯏ ꯑꯩꯈꯣꯏꯒꯤ ꯁꯤꯒꯤ ꯍꯣꯁꯄꯤꯇꯥꯜꯗꯣ ꯑꯗꯨꯗ ꯄꯨꯔꯦꯕ ꯃꯥꯁꯦ ꯄꯨꯔꯒꯅꯦ ꯅꯨꯃꯤꯗꯥꯡ ꯊꯦꯡꯑꯀꯁꯤ ꯥ ꯑꯃꯨꯛ ꯄꯨꯊꯔꯛꯑꯦ ꯀꯔꯤꯒꯨꯝꯕ ꯀꯩꯅꯣ ꯇꯧꯗ꯭ꯔꯗꯤ ꯑꯇꯣꯞꯄ ꯑꯆꯧꯕ ꯍꯣꯁꯄꯤꯇꯥꯜ ꯑꯃꯗ ꯄꯨꯅꯉꯥꯏꯅ ꯍꯥꯏꯔꯒ ꯑꯗꯣ ꯅꯣꯡꯉꯥꯜꯂꯒꯅꯦ ꯍꯥꯏꯗꯤ ꯃꯥꯗꯣ ꯃꯀꯨꯞꯇ ꯍꯜꯂꯛꯈꯤꯕꯗꯨꯒꯤ ꯑꯩꯈꯣꯏꯒꯤꯁꯨ ꯏꯄꯥ ꯏꯄꯨꯅ ꯊꯝꯕꯤꯔꯝꯕ ꯍꯤꯗꯥꯛ ꯂꯥꯡꯊꯛ ꯂꯩꯗꯅꯀꯣ
ꯑꯣ ꯑ ꯑ
ꯐꯥꯔ ꯒꯅꯦ ꯑꯃꯨꯛꯅꯦ ꯀꯩꯅꯣ ꯇꯧꯅꯉꯥꯏꯅꯦꯅ ꯅꯦꯝꯊꯅꯉꯥꯏꯅꯦꯔꯣ ꯍꯣꯠꯅꯔꯤꯌꯦ ꯍꯣꯠꯅꯔꯒꯅꯤ ꯃꯥꯗ ꯌꯥꯝ ꯋꯥꯅ ꯑꯃꯤꯠꯁꯨ ꯄꯥꯡꯎ ꯌꯥꯗ ꯀꯩꯅ ꯇꯧ ꯌꯥꯗꯗꯅ ꯍꯦꯛꯇ ꯃꯌꯥꯝꯁꯦ ꯍꯣꯠꯅꯔꯒꯅꯦ ꯃꯥꯗꯣ ꯈꯔ ꯐꯔꯦꯅ ꯇꯧꯔꯦ ꯑꯗꯨꯗ ꯁꯤꯅꯦꯃꯥꯗꯣꯁꯨꯔꯣꯟꯝꯄꯥꯔꯣꯟꯗꯤ ꯈꯔ ꯂꯣꯜꯂꯦꯕ ꯑꯗꯨꯝ
ꯑꯣ ꯍꯣꯏꯅꯦ ꯅꯨꯡꯉꯥꯏꯇꯦꯅꯦ
ꯑꯗꯨꯅꯦ ꯃꯥꯗꯣ ꯍꯥꯏꯗꯤ ꯑꯩꯈꯣꯏꯒꯥꯡ ꯆꯪꯕꯁꯤ ꯃꯁꯛꯇꯨ ꯈꯪꯗꯕꯤ ꯃꯤꯁꯦ ꯋꯥꯔꯤ ꯁꯥꯟꯅꯕꯁꯤ ꯁꯨꯌꯥ ꯌꯥꯗꯕꯤ ꯑꯗꯨꯃꯥꯏꯅ ꯇꯧꯔꯦꯕ ꯁꯨꯃꯥꯏꯅ ꯇꯧꯕꯗꯩꯗꯤꯅꯦ ꯉꯔꯥꯡꯗꯨꯗꯤ ꯊꯝꯃꯦ ꯑꯗꯨꯝ ꯌꯨꯝꯗ ꯁꯦꯟꯅꯔꯒ ꯆꯕ ꯊꯛꯑꯁꯨ ꯌꯥꯗ꯭ꯔꯦ ꯃꯥꯗꯣ ꯑꯗꯨꯏꯗꯤꯅꯦ ꯉꯁꯤꯗꯣ ꯑꯃꯨꯛ ꯑꯇꯣꯞꯄ ꯍꯣꯁꯄꯤꯇꯥꯜ ꯑꯃꯗ ꯑꯃꯨꯛ ꯄꯨꯁꯦꯅꯅꯦ ꯉꯁꯥꯏ ꯉꯟꯇꯥꯅ ꯑꯃꯨꯛ ꯄꯨꯈꯔꯦ
ꯑꯣ ꯈꯔꯗꯤ ꯐꯔꯦ ꯍꯥꯏꯕ꯭ꯔꯣ ꯑꯗꯣ ꯄꯥꯎ ꯍꯧꯥꯎꯅꯔꯕ꯭ꯔꯣ
ꯍꯣꯏ ꯁꯤꯗꯤ ꯏꯁꯀꯦꯟꯒꯥꯡꯍꯧꯗ ꯈꯣꯠꯇ ꯈꯔ ꯇꯧꯔꯦ ꯍꯥꯏꯌꯦꯕꯀꯣ ꯑꯗꯨꯒꯅꯦ ꯍꯧꯖꯤꯛꯇꯣ ꯅꯨꯡꯗꯥꯡ ꯊꯦꯡꯛꯄꯩꯗꯨꯛ ꯄꯨꯊꯔꯛꯑꯅꯤꯑ ꯍꯥꯏꯗꯤꯅꯦ ꯂꯝ ꯑꯃ ꯍꯥꯏꯗꯤ ꯂꯝ ꯂꯝ ꯑꯃꯃꯝ ꯑꯣꯏꯔꯝꯃꯤꯅ ꯁꯦꯕꯥ ꯁꯦꯕꯤꯗ ꯑꯣꯏꯔꯣ ꯀꯩꯗ ꯑꯣꯏꯔꯣ ꯃꯤꯗꯨ ꯌꯥꯝꯗ꯭ꯔꯗꯤ ꯑꯃꯨꯛꯁꯨ ꯅꯨꯡꯉꯥꯏꯇꯦꯗꯅ
ꯍꯣꯏ ꯍꯣꯏ ꯅꯨꯡꯉꯥꯏꯇꯕ ꯇꯧꯔꯤꯁꯦ ꯑꯁ ꯑꯩꯈꯣꯏꯁꯨꯗꯤ ꯑꯉꯥꯡ ꯑꯃ ꯂꯩꯌꯦꯕ ꯑꯗꯨꯅꯦ
ꯅꯥꯕꯁꯦ ꯌꯥꯝꯅ ꯕꯤꯔꯥ ꯀꯥꯏꯌꯦꯕ
ꯍꯣꯏ ꯀꯥꯕꯅꯦ ꯀꯥꯕꯅꯦ ꯑꯩꯈꯣꯏꯁꯨ ꯑꯉꯥꯡꯁꯤ ꯀꯞꯄꯅ ꯍꯧꯖꯤꯛ ꯀꯞꯄꯛꯇꯣꯔꯦꯕ ꯉꯥꯏꯍꯥꯛ ꯂꯩꯔꯗꯤ ꯑꯗꯤ ꯌꯥꯝ ꯀꯞꯍꯟꯅꯤꯡꯗꯕ ꯉꯥꯏꯍꯥꯛ ꯂꯩꯔꯒ ꯍꯥꯏꯅꯤꯡꯕ ꯃꯥꯁꯦ ꯑꯗꯣ ꯍꯧꯖꯤꯛꯁꯦ ꯀꯄꯛꯇꯣꯔꯦꯕ ꯑꯗꯨꯗꯨꯅꯅꯦ ꯑꯁꯨꯣ ꯀꯩꯅꯣ ꯇꯧꯔꯒꯦ ꯉꯥꯏꯍꯥꯛ ꯂꯩꯔꯒ ꯑꯣꯏꯅ ꯍꯥꯏꯅꯔꯁꯦ ꯃꯥ ꯑꯝꯇ ꯊꯦꯝꯃꯤꯒꯦ ꯅꯪ
ꯉꯥꯛꯇꯪ ꯉꯥꯏꯈꯣ ꯉꯥꯛꯇꯪ ꯉꯥꯏꯌꯣ ꯌꯥꯗꯣꯔꯕꯅꯤ ꯑꯧ ꯌꯥꯗꯣꯔꯕꯅꯦ
ꯑ ꯍꯣꯏ ꯃꯥꯗꯣ ꯍꯧꯖꯤꯛ ꯀꯟꯅꯗꯤ ꯀꯄꯛ ꯇꯧꯔꯕ ꯑꯗꯨ
ꯍꯣꯏ ꯍꯣꯏ ꯀꯩꯅꯣ ꯇꯧꯍꯜꯂꯣ ꯑꯉꯥꯡꯗꯣ
ꯍꯣꯏ ꯍꯣꯏ ꯍꯣꯏ ꯌꯦꯡꯒꯦ ꯌꯦꯡꯒꯦ ꯍꯣꯏ ꯍꯣꯏ ꯍꯣꯏ ꯍꯣꯏ ꯊꯝꯃꯣ ꯊꯝꯃꯣ ꯐꯝ